ꯍꯜꯂꯣ ꯇꯥꯕ꯭ꯔꯣ
ꯇꯥꯏꯌꯦ
ꯑꯣ ꯀꯩꯗꯧꯔꯥꯃꯤꯅꯣ
ꯕꯥꯔꯠ ꯔꯨꯝ ꯁꯦꯡ
ꯑꯁ ꯁꯤ ꯌꯥꯝ ꯋꯥꯕ ꯊꯕꯛꯅꯤꯅꯦ
ꯌꯥꯝ ꯋꯥꯕ ꯊꯕꯛꯅꯤꯅꯦ ꯑꯗꯨꯗꯤ
ꯀꯔꯥꯏꯗꯥ
ꯎꯝ ꯎꯝ ꯀꯅꯥꯗꯅꯣ ꯅꯪ ꯉꯥꯏꯉꯤꯗꯨꯕ ꯗꯤꯄꯤꯀꯥ
ꯀꯥꯟꯅ ꯐꯣꯟ ꯑꯍꯧꯕ ꯑꯃ ꯊꯥꯏꯁꯦ ꯅꯪ ꯅꯠꯇ꯭ꯔꯣ ꯇꯃꯣꯏ ꯃꯦꯂꯦꯅꯦ ꯂꯩꯗꯧ ꯅꯪ ꯐꯣꯟꯗꯣ ꯀꯩꯒꯤꯅꯣ ꯃꯌꯥꯝ ꯍꯧꯆ ꯊꯥꯏꯗꯣ ꯍꯜꯂꯣ
ꯇꯥꯏꯌ‌ꯦ
ꯅꯪꯗꯤ ꯀꯩꯗꯧꯔꯤꯅꯣ
ꯀꯝ ꯇꯧꯗꯤ ꯐꯥꯃ ꯍꯗ ꯍꯦꯠꯇꯦ
ꯕꯥꯠꯔꯨꯝꯒ ꯑꯣꯏꯔꯦ ꯃꯣꯏꯅ ꯐꯣꯟ ꯍꯧꯅ ꯍꯧꯅ ꯂꯩꯈꯠꯠꯄꯗꯨꯗ ꯇꯥꯗ꯭ꯔꯦꯕ ꯋꯥꯔꯤ ꯁꯥꯟꯅꯕ ꯑꯗ ꯅꯪꯅ ꯐꯣꯟꯅ ꯈꯔ ꯇꯞꯆꯕꯅꯦ ꯃꯁꯥꯒꯤ
ꯍꯦ ꯇꯞ ꯇꯕꯏ ꯍꯦ
ꯔꯨꯁꯨꯂꯥꯒ ꯁꯥꯟꯅꯕꯗꯗꯤ ꯍꯧꯋꯦ ꯍꯥꯏꯕ ꯃꯣꯏ ꯀꯥ ꯌꯥꯗꯦ
ꯑꯗꯣ ꯐꯣꯟꯅ ꯑꯣꯏꯔꯝꯕꯁꯨ ꯌꯥꯏ
ꯅꯠꯇ‌ꯦ ꯅꯠꯇꯦ ꯅꯪ ꯅꯈꫭꯟ ꯇꯞꯄꯩꯅꯤ
ꯑꯩꯈꯣꯟ ꯇꯞꯇꯕꯅꯤ ꯀꯩꯁꯨ ꯌꯥꯝꯅ ꯑꯩ ꯀꯟꯅ ꯉꯥꯡꯉꯛꯅꯤ ꯍꯧꯖꯤꯛ ꯋꯥꯔꯤ ꯑꯃ ꯇꯝꯕꯤꯒꯦ ꯑꯃ ꯑꯦꯝ ꯌꯨꯒꯤ ꯊꯥꯖꯤꯟꯕꯗꯣ ꯍꯣꯁꯇꯦꯜꯒꯤ ꯊꯥꯖꯤꯟꯕꯗꯣ ꯑꯗꯨꯗꯣ ꯗꯤꯁꯇꯦꯟꯁ ꯇꯥꯟꯊꯣꯛꯄ ꯀꯥꯟꯗꯅꯦ ꯑꯞ ꯗꯥꯎꯟꯒꯤ ꯀꯩꯅꯣꯗꯣ ꯗꯤꯁꯇꯦꯟꯁꯇꯣ ꯑꯗꯨꯗꯣ ꯄꯨꯟꯅ ꯄ꯭ꯂꯁ ꯇꯧꯔꯒ ꯍꯥꯞꯄ ꯍꯥꯏꯕꯅꯤ ꯍꯥꯏꯗꯤ ꯑꯩꯈꯣꯏ ꯁꯤꯗꯒꯤꯅ ꯑꯦꯝ ꯌꯨ ꯕꯧꯁꯦ ꯀꯩꯅꯣ ꯑꯗꯨꯝ ꯐꯤꯞꯇꯤꯟ ꯀꯤꯂꯣꯃꯤꯇꯔ ꯑꯣꯏꯔꯦ ꯈꯜꯂꯁꯦꯕ ꯑꯗꯨ ꯑꯅꯤꯗꯣ ꯍꯟꯀꯠ ꯍꯟꯇꯥꯒꯤ ꯊꯥꯔꯇꯤ ꯍꯥꯞꯇꯣꯏꯕ ꯄꯨꯟꯅ ꯑꯗꯨꯃꯥꯏꯅ ꯍꯥꯞ
ꯀꯅꯥꯅ ꯍꯥꯏꯔꯛꯏꯅꯣ
ꯑꯣꯖꯥꯅ ꯃꯣꯏ ꯑꯗꯨꯒꯤ
ꯑꯗꯨꯗꯤ ꯑꯥ ꯂꯝꯕꯤ ꯀꯣꯏꯔ ꯆꯠꯂꯗꯤ ꯀꯣꯏꯔ ꯆꯠꯄꯩꯁꯨ ꯍꯥꯞꯇꯥꯔꯦ
ꯀꯣꯏꯔ ꯆꯠꯄꯩ ꯍꯥꯞꯄꯤꯔꯨꯅꯨ ꯑꯗꯨꯝ ꯃꯦꯟ ꯔꯣꯗꯀꯤ ꯑꯗꯨꯝ ꯍꯥꯞꯄꯤꯌꯣ ꯚꯥꯏ
ꯅꯠꯇꯦ ꯃꯦꯟ ꯔꯣꯗꯇꯒꯤꯗꯤ ꯆꯠꯇꯣꯏꯅꯤꯗꯅ ꯑꯗꯨ ꯑꯣꯏ ꯂꯥꯏꯟ ꯆꯦꯟꯕ ꯂꯝꯕꯤꯗꯨꯏ ꯋꯥꯅꯤꯗ
ꯍꯣꯏ ꯂꯥꯏꯟ ꯆꯤꯟꯕ ꯂꯝꯕꯤꯗꯣ ꯑꯗꯨ ꯍꯥꯞꯄꯣ
ꯑꯣ ꯍꫭꯏ ꯍꫭꯏ ꯊꯦꯡꯀ꯭ꯌꯨ ꯊꯦꯡꯀ꯭ꯌꯨ ꯊꯦꯡꯀ꯭ꯌꯨ ꯑꯗꯨꯗꯤ ꯏꯕꯗꯗꯤ ꯁꯥꯔꯇꯤꯐꯤꯀꯦꯠ ꯃꯅꯨꯡꯗꯗꯤ ꯏꯗꯥꯔꯦ ꯑꯞ ꯗꯥꯎꯟ ꯑꯅ ꯍꯥꯏꯔꯒ
ꯑꯥ ꯑꯗꯨ ꯑꯩ ꯑꯃꯨꯛꯀ ꯍꯪꯉꯛꯈꫭꯔꯥ ꯑꯗꯨꯃꯛꯇꯤ ꯑꯩ ꯇꯥꯔꯛꯇ꯭ꯔꯦ ꯐꯖꯅ ꯉꯁꯥꯏ ꯑꯩꯈꯣꯏ ꯄꯥꯒ ꯋꯥꯔꯤꯁꯥꯅꯕ ꯑꯗꯨꯗ ꯇꯥꯔꯛꯄꯅꯤꯗ ꯑꯗꯨ ꯅꯪ ꯑꯩꯈꯣꯏꯗ ꯂꯥꯛꯑꯒ ꯐꯖꯅ ꯋꯥꯔꯤ ꯁꯥꯟꯅꯔꯁꯨ ꯌꯥꯏ ꯑꯩ ꯈꯪꯗꯦꯕ ꯑꯗꯨꯃꯥꯏ ꯃꯔꯝꯗ ꯑꯗꯨꯗꯨꯒ ꯑꯗꯨꯝ ꯃꯥꯁꯇꯔ ꯇꯧ ꯇꯧꯅ ꯅꯦꯠ ꯊꯥꯕꯒꯤ ꯈꯣꯠꯄꯒꯤ ꯍꯥꯏꯕꯅꯦꯕ ꯑꯗꯨꯒ ꯅꯦꯠꯁꯦ ꯀꯩꯅꯣ ꯑꯍꯨꯝ ꯊꯣꯛꯅ ꯈꯥꯏꯗꯣꯛꯑꯦ ꯍꯥꯏꯕꯀꯣ ꯀꯦꯇꯒꯣꯔꯤ ꯑꯍꯨꯝꯅ ꯃꯔꯤꯔꯣ ꯍꯥꯏꯈꯤꯕꯗꯣ ꯑꯩ ꯈꯪꯕꯒꯦ ꯍꯥꯏꯔꯛꯑꯒꯦ ꯇꯥꯍꯨꯒꯪꯒꯦ ꯅꯪ ꯈꯪꯉꯤꯗꯨ ꯉꯥꯏ ꯑꯩ ꯁꯤꯒꯨꯝꯕꯁꯦ ꯀꯣꯛꯇ ꯀꯌꯥ ꯆꯪꯗꯦꯕ ꯑꯗꯨꯕꯨ ꯅꯪꯒꯤ ꯈꯜꯂꯒ ꯇꯥꯎꯍꯕ ꯀꯗꯥ ꯍꯥꯏꯔꯛꯀꯦ
ꯍꯣꯏ
ꯑꯍꯥꯟꯕꯒꯤ ꯀꯦꯇꯒꯣꯔꯤꯁꯦ ꯁꯤꯅ ꯖꯦ ꯑꯥꯔ ꯑꯦꯐ ꯐꯪꯕ ꯀꯥꯡꯕꯨꯗꯨꯅꯦꯕ ꯑꯁꯤꯁꯤꯅ ꯑꯃꯨꯛ ꯂꯥꯏꯞ ꯇꯥꯏꯝ ꯆꯠꯇꯣꯏꯅꯦꯕꯀꯣ ꯑꯃꯨꯛ ꯐꯥꯎꯈꯤꯕꯁꯦ ꯁꯤꯁꯤꯅ ꯑꯃꯨꯛ ꯍꯟꯅ ꯊꯥꯗ꯭ꯔꯁꯨ ꯌꯥꯗꯣꯏꯅꯦꯕ ꯑꯗꯨꯗꯨꯒ ꯑꯗꯨꯒ ꯄꯔ ꯃꯟ ꯐꯣꯔꯇꯤ ꯐꯥꯏꯚ ꯀꯦꯞ ꯄꯔ ꯃꯟ ꯐꯣꯔꯇꯤ ꯐꯥꯏꯚ ꯀꯦ ꯑꯗꯨꯃꯥꯏꯅ ꯐꯪꯅꯤ ꯍꯥꯏꯌꯦꯕꯀꯣ ꯑꯗꯨꯒ ꯁꯦꯀꯦꯟ ꯀꯦꯇꯒꯣꯔꯤꯁ ꯁꯤꯗꯅ ꯑꯃꯨꯛ ꯄꯩꯁꯥꯗꯤ ꯐꯪꯉꯔꯣꯏꯕꯀꯣ ꯑꯗꯨꯒ ꯁꯤꯁꯨ ꯂꯥꯏꯞ ꯇꯥꯏꯝ ꯆꯠꯇꯣꯏꯅꯦꯕ ꯄꯤ ꯑꯩꯆ ꯗꯤ ꯇꯧꯕꯩ ꯈꯣꯠꯄꯩ ꯊꯥꯖꯤꯟꯕꯒꯤ ꯑꯗꯨꯝ ꯌꯥꯔꯅꯤꯗꯅ ꯑꯗꯨꯗꯨꯒ ꯊꯔꯠ ꯀꯦꯇꯥꯒꯣꯔꯤꯁꯦ ꯁꯤꯁꯤꯅ ꯋꯥꯟ ꯌꯔ ꯆꯠꯀꯅꯦꯕꯀꯣ ꯃꯥꯒꯤ ꯀꯩꯅꯣꯗꯣ ꯍꯥꯏꯗꯤ ꯚꯦꯂꯤꯠ ꯂꯩꯕꯁꯤꯅ ꯑꯃꯨꯛ ꯊꯥꯔꯠ ꯀꯦꯇꯥꯒꯣꯔꯤꯁꯤꯅ ꯋꯥꯟ ꯌꯔꯁꯤꯒꯤ ꯃꯅꯨꯡꯗ ꯑꯩꯈꯣꯏꯅ ꯄꯤ ꯑꯩꯩꯆ ꯗꯤꯒꯤ ꯊꯥꯖꯤꯜꯍꯧꯗ꯭ꯔꯒꯗꯤ ꯅꯦꯠꯁꯦ ꯑꯃꯨꯛꯀ ꯊꯥꯗꯣꯏꯅꯦꯕ ꯑꯗꯣ ꯄꯤ ꯑꯩꯁ ꯗꯤꯗ ꯊꯥꯖꯤꯜꯂꯒ ꯄꯤ ꯑꯩꯁ ꯗꯤꯗ ꯈꯜꯂꯛꯇ꯭ꯔꯒꯁꯨ ꯅꯦꯠꯀꯤꯗꯨ ꯚꯦꯂꯨꯠꯇꯨꯗꯤ ꯂꯣꯏꯈ꯭ꯔꯅꯗꯅ ꯑꯗꯨꯅ ꯑꯃꯨꯛꯀ ꯊꯥꯗꯣꯏꯅꯦꯕ ꯑꯗꯣ ꯁꯤ ꯍꯥꯏꯒꯦ ꯇꯧꯕ ꯅꯪꯗꯤ ꯑꯍꯥꯟꯕꯩꯗꯨꯗꯔ ꯑꯅꯤꯁꯨꯕꯩꯗꯨꯗꯔ ꯌꯥꯎꯈ꯭ꯔꯅꯤ ꯑꯗꯨꯗ ꯃꯈꯥꯗꯗꯤ ꯈꯪꯉꯨꯔꯅꯨ
ꯊꯥꯔꯤꯉꯩꯗ ꯃꯥ ꯃꯌꯥꯝ ꯋꯥꯡꯅ ꯊꯥꯎꯍꯧꯕꯅ ꯐꯩꯅꯦ ꯄꯩꯁꯥꯁꯨ ꯐꯪꯅꯕ
ꯍꯣꯏ ꯐꯣꯔꯇꯤ ꯐꯥꯏꯚꯀꯤ
ꯑꯗ ꯑꯅꯤꯁꯨꯨꯕꯦꯛ ꯀꯦ ꯇꯥꯒꯣ ꯋꯥꯔꯤ ꯑꯗꯨꯗ ꯌꯥꯎꯔꯦ ꯈꯜꯂꯁꯦꯕ ꯑꯗꯣ ꯄꯩꯁꯥ ꯑꯃꯨꯛ ꯐꯪꯅꯕ ꯑꯃꯨꯛ ꯊꯥꯕꯗꯤ ꯌꯥꯕ꯭ꯔꯥ
ꯄꯤ ꯑꯩꯩꯆ ꯗꯤꯁꯤꯁꯨ ꯑꯣꯖꯥꯅ ꯑꯃꯨꯛ ꯌꯥꯕꯤꯔꯛꯇ꯭ꯔꯗꯤ ꯈꯟꯕꯤꯔꯛꯇ꯭ꯔꯗꯤ ꯇꯧꯔꯣꯏꯗꯣꯏꯅꯦꯕ ꯅꯠꯇ꯭ꯔꯥ
ꯅꯪ ꯑꯩꯈꯣꯏꯗ ꯂꯩꯔꯒꯗꯤ ꯑꯗꯨꯝ ꯌꯥꯅꯕ ꯍꯥꯏꯅ
ꯀꯩꯅꯣ ꯅꯣꯏꯗ ꯂꯩꯕꯗꯤ
ꯑꯦꯝ ꯌꯨ ꯅꯛꯅꯕ
ꯃꯤ ꯃꯌꯨꯝꯗꯨꯕꯨ ꯀꯃꯥꯏꯅ ꯁꯨꯝ ꯂꯩꯗꯣꯏꯅꯣꯗ
ꯅꯪ ꯌꯨꯝ ꯑꯣꯏꯔꯁꯨ
ꯑꯩꯈꯣꯏ ꯌꯨꯝꯗ ꯂꯩꯔꯁꯨ ꯍꯥꯏꯅꯕ ꯌꯥꯏ ꯑꯩꯅ ꯍꯥꯏꯅꯕꯒꯤ ꯋꯥꯗꯦ
ꯈꯣꯏꯗ ꯂꯩꯔꯒꯅ ꯌꯥꯝ ꯅꯨꯡꯉꯥꯏꯗꯧ ꯍꯕ
ꯈꯪꯗꯦꯗ ꯏꯁꯥ ꯑꯣꯏꯖꯕ ꯌꯦꯡꯉꯒ ꯅꯣꯏꯗ ꯂꯩꯕꯅ ꯐꯗꯣꯏꯔꯥ
ꯑꯅꯤꯃꯛꯀꯤ ꯀꯥꯟꯅꯕꯅꯦ ꯍꯥꯏꯗꯤ ꯀꯩꯅꯣ ꯍꯥꯏꯗꯤ ꯀꯩ ꯍꯥꯏꯅꯤ ꯄꯥꯔꯇꯤ ꯑꯅꯤꯃꯛꯀꯤ ꯀꯥꯟꯅꯕꯅꯤ ꯍꯥꯏꯕ
ꯑꯩ ꯂꯩꯔ ꯀꯩ ꯀꯥꯟꯅꯗꯣꯏꯅꯣ ꯋꯥꯏ ꯆꯤꯅꯝꯅꯤ
ꯀꯔꯤꯗꯕꯨ ꯆꯤꯟꯗꯣꯏꯅꯣꯗ ꯒ꯭ꯌꯥꯟ ꯇꯥꯕ ꯑꯉꯥꯡ ꯑꯃ ꯂꯩꯔꯒ ꯑꯩꯒꯨꯝꯕ ꯑꯃ ꯍꯦꯟꯀꯠꯂꯛꯄꯅꯤꯁꯨ ꯅꯠꯇꯦ
ꯄꯅꯤ ꯍꯦ ꯄ ꯂꯩ ꯃꯤꯗꯕꯩ ꯇ ꯄꯣꯠꯇ
ꯆꯍꯤ ꯑꯍꯨꯝꯁꯨ ꯀꯨꯏꯗꯕ꯭ꯔꯣꯏ
ꯍꯝ
ꯑꯩ ꯃꯤꯉꯣꯟꯗ ꯀꯜꯂꯛꯄꯁꯦ ꯀꯌꯥ ꯐꯥꯎꯗꯦꯕꯀꯣ ꯁꯦꯡꯕ ꯍꯥꯏꯗꯤ ꯀꯃꯥꯏ ꯍꯥꯏꯅꯤ ꯑꯁ ꯃꯥꯗꯧꯅ ꯇꯧꯅꯤꯡꯉꯤꯅꯦ ꯃꯥꯗꯧ ꯑꯣꯏꯅꯤꯡꯉꯤꯅꯦ ꯀꯥꯏꯅ ꯂꯩꯗꯅꯀꯣ ꯁꯨꯝ ꯑꯗꯨꯝ ꯑꯩꯈꯣꯏ ꯏꯃꯥꯟꯅꯕꯤ ꯑꯗꯨꯗ ꯑꯃꯝꯇ ꯐꯥꯎꯗꯦꯕ ꯑꯗꯨ ꯅꯪꯉꯣꯟꯗꯗꯤ ꯐꯥꯎꯋꯦꯕ ꯑꯩꯅ
ꯅꯪꯅ ꯌꯥꯝ ꯊꯥꯒꯠꯄꯤꯔꯦꯗ ꯑꯩꯁꯦ
ꯑꯁꯦꯡꯕꯩꯅꯦ ꯑꯩꯈꯣꯏ ꯄꯥꯗꯨꯁꯨ ꯍꯥꯏꯔꯅꯦ
ꯅꯪ ꯑꯩ ꯊꯥꯛ ꯌꯥꯝ ꯋꯥꯡꯊꯟꯕꯤꯗꯦ
ꯁꯤꯔꯁꯨ ꯌꯥꯔꯦ ꯄꯥꯝꯁꯤꯅ ꯅꯪ ꯋꯥꯏ ꯈꯔꯁꯦ ꯇꯥꯗ ꯄꯦꯂꯦ ꯑꯩ ꯁꯤꯔꯒꯦ ꯑꯦ ꯂꯨꯄꯥ ꯆꯥꯝꯔꯤꯗꯣ ꯑꯦ ꯂꯨꯄꯥ ꯆꯥꯝꯔꯤ ꯁꯦꯝꯉꯛꯇꯒꯤ ꯋꯥꯂꯦ ꯁꯤꯗ ꯁꯤꯕ ꯌꯥꯗ꯭ꯔꯦ
ꯁꯤꯈ꯭ꯔꯣ ꯆꯥꯝꯔꯤꯁꯤꯡꯒ꯭ꯔ ꯇꯣ ꯍꯥꯟꯅ ꯆꯠꯊꯣꯛꯑꯒ ꯑꯗꯨ ꯅꯨꯃꯤꯠꯇꯨꯡꯒ ꯅꯪ ꯏꯟꯖꯥꯡ ꯊꯣꯡꯉꯛꯑꯝꯒꯣ ꯑꯗꯨꯒ ꯁꯤꯁ
ꯄꯤꯛꯅꯤꯛꯇꯤ ꯃꯣꯏ ꯍꯟꯖꯥꯡ ꯊꯣꯡꯕꯤꯅꯦ ꯑꯗ
ꯑꯗꯨꯗꯤ ꯆꯥꯛꯄꯣꯗꯣꯏꯕ
ꯑꯣ
ꯏꯟꯁꯥꯡ ꯀꯌꯥ ꯇꯧꯗꯣꯏꯕ
ꯈꯪꯗ꯭ꯔꯦ ꯏꯔꯣꯟꯕ ꯑꯃꯒ ꯌꯦꯟ ꯑꯃꯒ ꯍꯥꯏꯔꯨꯔꯒ ꯑꯗꯨꯝ ꯍꯥꯏꯇꯥꯔꯦ
ꯁ ꯏꯔꯣꯟꯗ꯭ꯔꯁꯨ ꯌꯥꯔꯕ ꯄꯣꯠꯅꯤꯗ
ꯑꯗꯨꯅꯦ ꯃꯣꯏꯗꯣ ꯌꯦꯟ ꯊꯣꯡ ꯀꯣꯟꯅꯗ꯭ꯔꯁꯨꯅ ꯁꯨꯝ ꯍꯥꯏꯕ ꯑꯣꯏꯔꯝꯕꯁꯨ ꯌꯥꯏ
ꯎꯝ ꯁꯀꯣꯟꯅꯅꯤꯗ ꯀꯩꯁꯨ ꯆꯥꯟꯅꯗꯕꯅꯤ
ꯎꯝ ꯆꯥ
ꯔꯨꯁꯤꯕ ꯂꯒꯤ ꯔꯦꯟꯄꯨ ꯐꯪꯈ꯭ꯔꯕꯣ ꯀꯃꯥꯏꯅ ꯇꯧꯈ꯭ꯔꯒꯦ
ꯈꯪꯗꯦ ꯑꯃꯨꯛ ꯈꯟꯒꯤꯅꯦꯅ ꯆꯠꯈꯤ ꯍ
ꯀꯩꯅꯣ ꯈꯟꯈꯤꯅꯦꯗꯤ
ꯍꯪꯗ ꯍꯥꯏꯁꯨ
ꯃꯥꯗꯨꯣ ꯃꯆꯤ ꯑꯣꯏ ꯀꯩꯀꯥ ꯃꯣꯏ ꯏꯃꯨꯡ ꯃꯅꯨꯡ ꯃꯤ ꯇꯧꯔ ꯐꯖꯅ ꯇꯧꯃꯤꯟꯅꯔꯗꯤ ꯐꯗꯧꯅꯤ
ꯃꯥꯅꯦ ꯃꯣꯏꯁꯦ ꯍꫭꯏꯖꯨ ꯀꯥꯔꯟꯗꯤ ꯊꯤ ꯇꯥꯍ‌ꯦ
ꯀꯩ ꯍꯥꯏꯅꯣ
ꯀꯔꯤꯝ ꯇꯧꯗꯦ ꯍꯥꯏꯗꯤꯦ ꯑꯗꯨ ꯑꯣꯏꯇꯥꯔꯁꯨ ꯉꯔꯥꯡꯗꯒꯤꯅꯤꯗꯅꯦ ꯋꯥꯅꯤ ꯁꯨꯝ ꯆꯠꯃꯤꯟꯅꯔꯤꯗꯣ
ꯎꯝ
ꯄꯣꯠ ꯆꯩꯖ‌‌ꯦ ꯄꯪꯇꯞ ꯇꯥ ꯇꯞꯁꯟꯂꯛꯏꯅꯦ ꯍꯥꯏꯕ
ꯀꯩꯕ
ꯄꯣꯠ ꯆꯩꯥꯏ
ꯀꯩ ꯇꯄꯛꯏꯅꯣ
ꯍꯥꯏꯗꯤ ꯁꯨꯝ ꯌꯥꯝ ꯑꯔꯨꯕ ꯅꯠꯇ꯭ꯔ ꯑꯗꯨꯃ ꯂꯩꯔꯨ ꯉꯥꯏꯍꯥꯛ ꯂꯩꯔ ꯑꯃꯃꯨꯛ ꯍꯥꯏꯔꯒꯅꯦ ꯉꯥꯏꯍꯥꯛ ꯂꯩ ꯑꯃꯃꯨꯛ ꯍꯥꯏꯔꯒꯅꯦ ꯀꯣꯀꯥ ꯉꯥꯏꯕꯤ ꯖꯥꯠꯅꯤꯍ ꯍꯥꯏꯗꯤ ꯃꯣꯏꯗ ꯑꯃ ꯃꯣꯏ ꯑꯃ ꯑꯍꯟ ꯒ꯭ꯌꯥꯟ ꯇꯥꯕ ꯑꯃꯒ ꯂꯥꯛꯑꯒ ꯁꯨꯝ ꯈꯣꯠꯃꯤꯟꯅꯔꯗꯤ ꯐꯗ꯭ꯔꯤꯕ ꯃꯣꯏꯅꯕꯨꯗꯤ ꯃꯤꯠꯅꯥꯁꯤ ꯕꯅꯤꯅ ꯈꯟꯕ ꯑꯣꯏꯔꯣ ꯃꯥꯅꯤ
ꯃꯤꯠ ꯅꯥ ꯁꯤꯡꯐꯝ ꯆꯥꯗꯦꯗꯥ ꯚꯥꯏ
ꯑꯗꯨ ꯃꯇꯣꯝ ꯆꯠꯄꯁꯨ ꯃꯥꯁꯨ ꯑꯩꯈꯣꯏ ꯂꯩꯀꯥꯏꯗ ꯅꯣꯏ ꯑꯩ ꯑꯩ ꯂꯩꯀꯥꯏꯗ ꯆꯠꯄ ꯑꫭꯏꯗꯤ ꯐꯕ ꯃꯤ ꯂꯩꯀꯥꯏꯗꯨꯗ ꯃꯇꫭꯝ ꯆꯠꯄ ꯅꯨꯡꯉꯥꯏꯇꯕꯅꯤꯅ ꯑꯩ ꯑꯃꯨꯛ ꯌꯥꯎꯔꯦ ꯑꯗꯨꯝ ꯆꯠꯃꯤꯟꯅꯧꯁꯤꯅ
ꯑꯗꯣ ꯑꯩꯅꯍꯥꯏ ꯏꯕꯨ ꯀꯩ ꯍꯥꯏꯅꯤ ꯑꯗꯨꯗ ꯂꯩꯔꯦꯏꯁꯦ ꯀꯨꯏꯔꯦꯗꯅ ꯑꯩꯈꯣꯏꯁꯦ ꯑꯗꯨꯅ ꯑꯗꯨꯋꯥꯏꯒꯤꯁꯦ ꯆꯥꯎꯧꯔꯥꯛꯄ ꯥꯈꯪꯗꯤ ꯂꯣꯏ ꯈꯪꯉꯤꯅꯦꯕ ꯆꯥꯎꯔꯥꯛꯄ ꯑꯃ ꯈꯪꯉꯤꯕꯅꯤꯅ ꯂꯩꯀꯥꯏ ꯂꯩꯀꯥꯏꯗꯨꯒꯤ ꯀꯩꯅꯣꯁꯤꯡꯗꯨꯗ ꯂꯩꯕ ꯂꯩꯕ ꯃꯤ ꯍꯪꯉꯒ ꯀꯣꯏꯆꯠ ꯆꯠꯇ꯭ꯔꯒꯁꯨ ꯁꯤꯗ ꯁꯤ ꯀꯌꯥ ꯀꯃꯥꯏꯅ ꯇꯧꯕ ꯈꯣꯠꯄ ꯑꯗꯨ ꯂꯣꯏ ꯍꯪꯅꯕ ꯌꯥꯏꯗꯅ
ꯎꯝ ꯍꯪꯅꯩꯅꯦ ꯑꯗꯨꯗꯨꯒ ꯌꯦꯡꯕꯩ ꯋꯥꯅꯤꯗ ꯆꯪꯉꯒ ꯀꯃꯥꯏꯅ ꯂꯩꯔꯤꯅꯣ ꯈꫭꯠꯂꯤꯅꯣꯗꯣ
ꯎ
ꯍꯪꯕꯒꯤ ꯋꯥꯗꯤ ꯃꯥꯅ ꯆꯦꯛ ꯀꯃꯂꯥꯗꯁꯨ ꯍꯪꯉꯦ ꯑꯗꯒꯤꯗꯤ ꯀꯥꯕꯣꯔ ꯆꯦꯟꯕꯗꯁꯨ ꯍꯪꯉꯤ ꯂꯗꯒꯤ ꯂꯩꯀꯥꯏꯒꯤ ꯊꯦꯡꯅꯕ ꯃꯤꯗꯨꯁꯨ ꯀꯔꯝꯍꯥꯏꯅ ꯇꯧꯒꯦ ꯈꯣꯠꯀꯦ ꯅꯨꯄꯤ ꯉꯥꯛ ꯂꯩꯕꯅ ꯀꯔꯝꯕꯅꯣ ꯅꯨꯄꯥ ꯉꯥꯛ ꯂꯩ ꯅꯨꯄꯥ ꯉꯍꯥꯛ ꯂꯩꯕꯅ ꯐꯦꯃꯤꯂꯤꯅ ꯀꯔꯝꯕꯅꯣ ꯉꯪꯍꯧꯗꯗꯤ ꯍꯪꯉꯦꯕ ꯑꯗꯨꯒ ꯀꯥ ꯂꯩꯐꯝ ꯆꯥꯐꯝꯗꯣ ꯍꯥꯟꯅ ꯌꯦꯡꯕꯩ ꯋꯥꯅꯤꯗ ꯈꯔ ꯑꯗꯨꯝ
ꯐꯩ ꯇꯕꯨ ꯑꯣꯏꯔꯗꯤ ꯀꯌꯥꯐꯧ ꯍꯥꯏꯗꯤ ꯕꯖꯦꯠ ꯈ꯭ꯋꯥꯏ ꯄꯤꯛꯄꯗ ꯀꯌꯥꯐꯧꯗ ꯐꯪꯒꯦ
ꯏꯕꯥꯅꯤꯅ ꯉꯁꯥꯏ ꯊꯤꯔꯛꯄꯗꯗꯤ ꯂꯤꯁꯤꯡ ꯑꯅꯤ ꯐꯧꯇꯗꯤ ꯂꯩꯍꯧꯒꯦ
ꯑꯗꯨꯝ ꯃꯐꯝꯗꯣ ꯌꯥꯕ꯭ꯔꯕ
ꯄꯩꯁꯥ ꯈ꯭ꯋꯥꯏ ꯃꯥꯅ ꯈ꯭ꯋꯥꯏ ꯍꯨꯈꯤꯕꯕ ꯏꯃꯥꯅꯤꯅ ꯐꯪꯉꯛꯄꯗꯨꯅ
ꯎꯝ
ꯈ꯭ꯋꯥꯏ ꯍꯣꯡꯉꯕꯅꯤꯅ ꯈꯔ ꯃꯌꯥꯝꯗꯩꯗꯤ ꯈꯔ ꯁꯤ ꯑꯗꯨꯝ ꯇꯥ ꯇꯥꯅꯤ
ꯀꯥꯏꯋꯥꯏꯗꯣ
ꯅꯣꯋꯗ ꯑ ꯑꯩꯈꯣꯏꯒꯤ ꯊꯥꯡꯃꯩꯕꯟꯒꯤ ꯀꯩꯅꯣ ꯆꯪꯕꯗꯣ ꯑꯗꯨꯗꯨꯕ ꯀꯩꯅꯣ ꯂꯩꯕꯗꯣ ꯈꯣꯕ꯭ꯔꯥ ꯑꯃ ꯀꯔꯤ ꯊꯥꯡꯃꯩꯕꯟꯒꯤ ꯑꯩꯈꯣꯏꯒꯤ ꯍꯦꯛ ꯑꯣꯄꯣꯖꯤꯠꯇ ꯆꯪꯉꯒ ꯍꯦꯛ ꯂꯩꯕ ꯂꯩꯔꯛ ꯑꯍꯥꯟꯕꯗꯣ ꯌꯥꯝ ꯆꯥꯎꯗꯕꯗꯣ ꯑꯃ ꯒꯥꯔꯤ ꯒꯥꯔꯤ ꯆꯥꯔꯖ ꯇꯧꯕꯒ ꯑꯃꯅ ꯀꯔꯣꯝ ꯂꯩꯕꯗꯣ ꯏ ꯑꯣ ꯇꯣ ꯑꯣ ꯏꯂꯤꯁ ꯍꯒꯤ ꯑꯗꯨꯒꯤꯗꯨꯗ ꯅꯪ ꯐꯣꯂꯏꯔꯣ
ꯏꯨꯡ ꯃꯤꯅꯤꯠ ꯇꯔꯥꯃꯥꯊꯣꯏ ꯁꯨꯔꯦ ꯚꯥꯏ ꯊꯝꯒꯦꯀꯣ ꯑꯗꯨꯒ ꯑꯩꯨꯛ ꯇꯧꯔꯛꯀꯦ
ꯑꯝ ꯊꯨꯝꯁꯨꯨꯂꯦꯕ